ꯍꯜꯂꫭ
ꯇꯥꯔꯦ ꯇꯥꯔꯦ ꯇꯥꯕ꯭ꯔꯥ
ꯑꯥꯏ ꯍꯣꯏ ꯇꯥꯔꯦ ꯍꯧꯖꯤꯛꯇꯤ ꯉꯁꯥꯏꯗꯤ ꯌꯥꯝ ꯆꯞꯄꯗꫭ
ꯎꯝ
ꯃꯔꯦ ꯍꯥꯏꯕ ꯅꯪꯒꯤ ꯅꯪ ꯀꯩ ꯔꯥꯏ ꯇꯧꯒꯅꯤ ꯍꯥꯏꯕ ꯍꯥꯏꯔꯛꯈ꯭ꯔꯣ
ꯑꯩꯅꯅꯦ ꯏꯩꯅ ꯀꯩꯅꫭ ꯇꯧꯒꯦ ꯇꯕ ꯕ꯭ꯔꯥꯎꯟ ꯕꯠ ꯕꯦꯔꯤ ꯂꯥꯏꯠ ꯂꯥꯏꯠ ꯑꯣꯏꯕ
ꯍꯣꯏꯦ ꯍꯣꯏ ꯂꯤ ꯏꯁꯥꯟ ꯇꯧꯒꯦ ꯍꯥꯏꯕ꯭ꯔꯣ
ꯍꯏꯅꯦ ꯕ꯭ꯂꯤ ꯇꯧꯁꯦꯔꯥ
ꯎꯝ ꯚꯂꯤꯖ ꯇꯧꯕꯁꯦ ꯁꯝꯗꯤ ꯁꯣꯛꯄꯅꯦ ꯍꯥꯏꯕ
ꯑꯗꯨꯅꯦ ꯁꯝꯗꯤ ꯁꯣꯛꯑꯦ
ꯍꯣꯏ ꯏꯁꯝ ꯁꯣꯛꯑꯦ ꯑꯗꯨꯅ ꯅꯪ ꯕ꯭ꯂꯤꯠꯁꯦ ꯇꯧꯒꯦ ꯈꯟꯕ꯭ꯔꯥ ꯇꯧꯔꯣꯏꯒꯦ ꯈꯟꯕ꯭ꯔꯥ ꯐꯖꯅ ꯗꯤꯁꯥꯏꯠ ꯇꯧꯔ ꯇꯧꯗ꯭ꯔꯤꯉꯩꯗ
ꯎꯝ ꯑꯗꯨꯅꯦ ꯑ ꯑꯗꯨꯅꯦ ꯁꯝ ꯁꯣ ꯑꯩꯗꯒꯤ ꯀꯃꯥꯏꯅ ꯇꯧꯁꯤꯦꯔꯥ
ꯍꯣꯏ ꯑꯗꯨꯅꯦ ꯑꯗꯨꯅꯅꯦ ꯇꯧꯗꯣꯏꯅꯦꯗ ꯑꯗꯨꯅ ꯈꯜꯂꯣꯑꯣ ꯈꯜꯂꯒ ꯇꯧꯑꯣꯣ
ꯑꯗꯨꯅꯤ ꯈꯪꯗꯦ ꯎꯝ ꯎ ꯀꯩꯅꯣ ꯇꯧꯋꯦ ꯀꯣꯟꯅ ꯋꯥꯊꯤ ꯆꯥꯒꯦꯅꯁꯨ ꯈꯜꯂꯤ ꯇꯧꯒꯦ ꯇꯧꯕ ꯂꯣꯏꯔꯒ ꯥꯏ ꯄ ꯅꯃꯨꯛ ꯐꯔꯒ ꯌꯨꯝꯗꯒꯤ ꯇꯥꯟꯊꯣꯛꯈꯤꯗꯅ ꯐꯔ ꯇꯥꯅꯩ
ꯑꯦꯁ ꯑꯩꯈꯗꯤ ꯍꯧꯖꯤꯛꯀꯥꯟꯗꯤ ꯆꯥꯎꯈꯠꯂꯕꯅꯦ ꯑꯗꯨꯒꯤ ꯃꯇꯝ ꯅꯠꯇ꯭ꯔꯦ ꯃꯥꯏꯂꯥ ꯃꯔꯨ ꯁꯝꯒꯤ ꯐꯥꯎꯁꯦ ꯁꯦꯟꯅꯔꯗꯤ ꯂꯣꯏꯔꯦꯅ ꯆ
ꯅꯤ ꯅꯠꯇ꯭ꯔꯥ ꯄꯩꯁꯥꯁꯦ ꯄꯩꯁꯥꯁꯦ ꯃꯣꯏꯉꯣꯟꯗꯅꯤ ꯀꯗꯕꯅꯤ ꯂꯅ ꯭ꯔꯥ ꯀꯔ ꯀꯦꯖꯤ ꯂꯣꯏꯔꯤ ꯂꯆ꯭ꯔꯥ ꯑꯗꯨꯅꯤ ꯀꯅꯣ ꯋꯥꯊꯤ ꯆꯥꯔꯒ
ꯍꯣꯏ
ꯅꯁꯤ ꯌꯦꯗ
ꯅꯤꯗ ꯍꯟꯅꯨꯔꯛꯈ꯭ꯔꯦ ꯍꯟꯅꯨꯔꯛꯈ꯭ꯔꯦ ꯍꯟꯅꯨꯗꯕ꯭ꯔꯥ ꯍꯥꯏꯕꯁꯨ ꯍꯟꯅꯨꯈ꯭ꯔꯦ
ꯑꯦꯁ ꯌꯥꯝ ꯍꯟꯅꯨꯅꯤꯡꯉꯄꯅꯦ ꯌꯥꯝ ꯍꯅꯨꯗꯦ ꯌꯥꯝ ꯑꯉꯥꯡ ꯅꯦ ꯑꯩꯈꯣꯏꯗꯤ ꯌꯥꯝ ꯅꯥꯎꯁ ꯑꯣꯏꯔꯤꯕ ꯍꯧꯖꯤꯛꯀꯤ ꯖꯦꯟꯖꯤꯒꯤ ꯖꯦꯟꯖꯤꯒꯤ ꯑꯉꯥꯡꯁꯤꯡ ꯇꯦꯟ ꯍꯧꯒꯠꯂꯤꯕꯁꯤꯦ ꯁꯤꯁꯤꯡꯅꯦ ꯑꯩꯈꯣꯏꯗꯤ
ꯇ ꯇꯗꯧꯔꯦꯅꯤ
ꯑ
ꯑꯣꯏꯗꯕꯒꯤꯦ ꯑꯣ ꯑꯥ ꯈꯛꯇꯅꯦ
ꯏ ꯍꯣꯏ ꯏꯐꯨ ꯅꯨꯕꯤꯗ ꯂꯥꯛꯀ ꯉꯥꯛ ꯍꯣꯏ ꯣꯏ ꯣꯏ ꯆꯤꯡꯉꯥꯏ ꯇ ꯀꯅ ꯀ ꯂꯥꯡ ꯀꯅꯒ ꯂꯥꯡ
ꯅꯠꯇꯦ ꯀꯃꯥꯏꯅ ꯇꯧꯔꯤꯅꯣ ꯍꯥꯏꯕꯅꯤ ꯅꯪꯕꯨ ꯗꯨꯀꯥꯟ ꯊꯣꯛꯏꯔꯣ
ꯍꯣꯏ ꯃꯄꯥꯟ ꯊꯣꯛꯏꯕꯅꯦ꯫
ꯎꯝꯍꯨꯝ
ꯁ꯭ꯀꯦꯟꯅꯔ ꯉꯥꯍꯨ ꯏꯆꯦꯒ ꯊꯣꯛꯄꯅꯦ ꯁ꯭ꯇꯦꯅꯔ ꯁ꯭ꯀꯦꯟꯅꯔ ꯑ ꯂꯥꯛ ꯑꯌꯨꯛ ꯑꯣ ꯍꯣꯏ꯫ ꯑ ꯍꯥꯏꯔꯣꯁꯦ ꯀꯩꯅꯣ ꯍꯥꯏ ꯑꯗꯨꯝ ꯍꯥꯏꯌꯨ ꯌꯥꯏꯌꯦ ꯏꯆꯦ ꯄꯣꯠ ꯂꯧꯔꯑꯦ ꯑꯩ ꯃꯄꯥꯟꯗ ꯉꯥꯏꯔꯤꯕꯅꯤ꯫
ꯑꯥ
ꯉꯏꯌꯣ ꯀꯣ
ꯍꯣꯏ ꯌꯥꯏꯑꯦ ꯍꯣꯏ ꯌꯥꯏꯑꯦ
ꯐꯔ ꯀꯁ ꯂ ꯑꯥ ꯇꯥꯕ꯭ꯔꯣ
ꯇꯥꯏꯌꯦ
ꯁꯦꯡꯕ꯭ꯔꯥ ꯌꯦꯡꯉꯣ꯫
ꯍꯣꯏ ꯑꯗꯣ ꯀꯩꯅꯣ ꯇꯧꯕ ꯅꯠꯇ꯭ꯔꯣ꯫
ꯍꯣꯏ ꯍꯥꯏ ꯍꯥꯏꯔꯣꯁꯦ ꯅꯪꯗꯨ ꯀ ꯑꯗꯨ ꯀꯩ ꯀꯩ ꯇꯧꯒꯦꯅ ꯈꯜꯂꯤꯒꯦ꯫
ꯑꯩꯔꯣ ꯑꯩꯗꯤ ꯑꯩ ꯀꯩꯝ ꯇꯧꯔꯣꯏꯗ ꯑꯁ ꯈꯪꯗꯦ ꯑꯩꯒꯤ ꯃ꯭ꯌꯨꯖꯤꯛ ꯂꯥꯏꯟꯁꯤ ꯖꯢ ꯆꯠꯁꯦꯔ
ꯌꯥꯏ ꯍꯧꯖꯤꯛꯀꯥꯟꯗꯤ ꯌꯥꯝꯆꯥ ꯆꯥꯎꯈꯠꯂꯕꯅꯦ ꯃ꯭ꯌꯨꯖꯤꯛꯁꯦ ꯌꯥꯝ ꯀꯥꯟꯅꯔꯕꯅꯦ ꯑꯇꯩ ꯑꯇꯩꯗ ꯆꯠꯂꯁꯨ ꯀꯩꯗꯧꯔꯁꯨ꯫
ꯑꯗꯨꯅꯦ ꯍꯥꯏꯔꯤꯁꯦ ꯑꯗꯣ ꯑꯁ ꯈꯪꯗꯦ꯫ ꯀꯃꯥꯏꯅ ꯇꯧꯗꯣꯏꯅꯣ
ꯑꯁꯤꯗꯗꯤ ꯌꯥꯝ ꯅꯨꯡꯉꯥꯏꯔꯦꯍꯦ ꯉꯥꯡꯕꯁꯦ ꯑꯗꯨ ꯅꯨꯡꯉꯥꯏ ꯌꯥꯏꯌꯦ ꯅꯪꯒꯤ ꯍꯧꯖꯤꯛꯀ ꯁꯤꯛꯁꯇꯤ ꯌꯥ ꯅꯪꯒꯤ ꯀꯩꯅꯣ ꯉ ꯌꯥꯔꯗꯤ ꯌꯥꯏꯌꯦ꯫
ꯑꯗꯣ ꯀꯩꯅꯣ ꯁꯝ ꯁꯪꯅꯤꯡ ꯏ ꯀꯣꯏꯕꯁꯨ ꯁꯨ ꯆꯠꯅꯤꯡꯉꯦ ꯅꯨꯡꯉꯥꯏꯅꯁꯨ ꯂꯩꯅꯤꯡꯉꯦ꯫
ꯑꯗꯨꯝ ꯅꯪ ꯃ꯭ꯌꯨꯖꯤꯛ ꯂꯥꯏꯟ ꯆꯠꯀꯦ ꯍꯥꯏꯔꯁꯨ ꯌꯥꯏꯗ ꯑꯗꯨꯅ‌ꯦ꯫ ꯑꯗꯨ ꯈꯪꯗꯦ ꯃ‌꯭ꯌꯨꯖꯤꯛ ꯂꯥꯏꯟ ꯁꯦ ꯍꯥꯠꯒ‌ꯦꯔ ꯅꯠꯇ꯭ꯔꯥ ꯈꯟꯕ ꯋꯥꯒꯦꯔꯥ ꯋꯥꯔꯣꯏꯒꯦꯔꯥ꯫ ꯌꯥꯝ ꯀꯅꯒꯗꯧꯕꯅꯦ ꯑꯗꯨꯅꯤ꯫
ꯌꯥꯝ ꯆꯠꯅꯔꯕꯅꯦꯕ ꯃꯇꯝꯁꯦ꯫ ꯄꯨ꯫ ꯌꯥꯝ ꯀꯟꯅꯒꯅꯤꯌꯦ ꯇꯧꯑꯣꯗꯨꯝ ꯍꯧꯖꯤꯛ ꯍꯌꯦꯡ ꯋꯥꯏ ꯅꯪꯅ꯫ ꯀꯣꯔꯁ ꯂꯣꯏꯔꯒ ꯅꯪꯅ ꯇꯝꯍꯟꯅꯤ꯫ ꯑꯗꯨꯁꯨ ꯌꯥꯏꯗꯅ
ꯎꯝ
ꯍꯌꯦꯡꯋꯥꯥꯏ ꯇꯧꯕꯨ ꯇꯧꯔꯗꯤ
ꯌꯦꯗꯥ
ꯍꯣꯏ ꯀꯥꯟꯅꯌꯦ
ꯑꯗꯨꯅꯤ ꯏꯆꯥ ꯏꯁꯨ ꯀꯣꯟꯅ ꯅꯨꯡꯉꯥꯏꯅ ꯊꯝꯃꯒ ꯌꯥꯝꯊꯣꯛꯍꯜꯂꯒ ꯂꯣꯏꯔꯦ ꯀꯩꯅꯣ ꯑꯗꯨꯒꯤꯕꯨ ꯍꯣꯏ ꯇꯝꯍꯜꯂ
ꯇꯝꯍꯟꯒꯦ ꯇꯝꯍꯟꯒꯦ
ꯌꯥꯝꯅ ꯀꯥꯟꯅꯕꯅꯦ ꯑꯩꯈꯣꯏꯔꯣꯝꯗꯗꯤ ꯃꯤ ꯀꯩꯅꯣꯁꯨ ꯂꯩꯇꯦ ꯑ꯫ ꯎꯝ ꯀꯔꯤ ꯍꯣꯏ ꯀꯩꯩꯅꯣꯒꯨꯝꯕꯁꯨ ꯂꯩꯇꯦ꯫ ꯃ꯭ꯌꯨꯖꯤꯛꯀꯤ ꯂꯥꯏꯟꯗ ꯌꯥꯝ꯫ ꯆꯪꯕ ꯃꯤꯁꯨ ꯂꯩꯇꯦ꯫
ꯍꯩ ꯅꯪ ꯀꯣꯔꯁ ꯍꯥꯟꯅ ꯂꯣꯏꯌꯣ ꯑꯗꯨꯀꯥꯟꯗ꯫ ꯑꯗꯨꯝ ꯇꯝ-ꯇꯝꯅꯤꯡꯉꯥꯏ꯫ ꯍꯌ‌ꯦꯡꯋꯥꯏ ꯀꯣꯔꯁ ꯂꫭꯏꯔꯗꯤ ꯑꯗꯨꯝ ꯂꯩꯒꯅꯤꯕ꯫ ꯑꯗꯨꯅ ꯑꯗꯨꯝ ꯂꯩꯒꯅꯤꯗ ꯀꯔꯤ ꯀꯔꯤ ꯅꯪꯅ ꯆꯠꯄꯗ ꯑꯗꯨꯝ ꯊꯤꯔꯗꯤ ꯂꯣꯏꯅ ꯑꯗꯨꯝ ꯑꯥꯎꯠꯁꯥꯏꯠ ꯑꯩꯈꯣꯏꯒꯤ ꯑꯥꯎꯠꯁꯥꯏꯠꯁꯨ ꯑꯗꯨꯝ ꯆꯠꯄ ꯌꯥꯏꯅ ꯑꯕꯔꯣꯠ ꯇꯧꯕ ꯌꯥꯏꯅ꯫
ꯌꯥꯝ ꯑꯑ꯫ ꯄꯔꯁ ꯌꯥꯝꯅ ꯆꯥꯎꯕ ꯃꯥꯜꯂꯦ ꯃꯣꯏꯒꯤ ꯀꯩꯅꯣꯁꯦ꯫ ꯄꯦꯛ ꯇꯧꯅꯕꯗ꯫ ꯫
ꯍꯣꯏ ꯑꯗꯨꯝ ꯂꯥꯏꯟꯗꯣ ꯁꯨꯝ ꯃꯣꯏꯒꯤꯗ ꯊꯤꯍꯟꯕꯁꯨ ꯌꯥꯏꯑꯕ ꯁꯤ ꯑꯗꯨꯝ ꯂꯩꯗ꯭ꯔꯁꯨ ꯑꯁꯤꯗ ꯂꯩꯔꯒꯅ ꯑꯗꯨꯝ ꯂꯩꯔꯦ ꯑꯗ ꯃꯄꯥꯟ ꯆꯠꯂꯒꯅ ꯀꯣꯏꯊꯣꯛ ꯄ ꯍꯥꯏꯕꯁꯨ ꯂꯩꯗꯅ
ꯆꯠꯊꯣꯛꯑꯒ ꯀꯣꯏꯊꯣꯛꯑꯒ꯫ ꯅꯨꯡꯉꯥꯏꯊꯣꯛꯂꯒ ꯈꯪꯗꯦ ꯭ꯟ ꯇꯥꯗꯦ ꯄ꯭ꯔꯤꯊꯤꯕꯤ ꯁꯪꯁꯥꯔ ꯃꯃꯤ
ꯎꯝ ꯃꯥꯡꯒꯅꯨ ꯃꯥꯡꯒꯅꯨ ꯉꯥ ꯊꯟꯁꯤ
ꯃꯥꯁꯨ ꯉꯥꯟ ꯍꯟꯕꯤꯔꯣ
ꯑꯍꯟꯁꯤ ꯀꯩ ꯀꯩ ꯋꯥꯔꯤꯅꯣ ꯑꯗꯨꯝ ꯂꯩꯔꯛꯀꯅꯤ ꯃꯥꯒꯤ ꯃꯥꯒꯤ ꯊꯣꯛꯄ ꯂꯩꯔꯀꯅꯤ ꯑꯣꯏꯗ꯭ꯔꯒꯅ ꯀꯦꯐꯦ ꯍꯥꯡꯉꯁꯦ ꯍꯦꯜꯂꯣ ꯇꯥꯕꯤꯔꯤꯕ꯭ꯔꯣ
ꯇꯥꯕꯤꯔꯤꯌꯦ ꯇꯥꯗꯕ꯭ꯔꯣ
ꯇ ꯇꯥꯕꯤꯔꯛꯑꯗꯤ ꯉꯥꯡꯕꯤꯔꯛꯑꯣ ꯑ ꯆꯄ꯭ꯔꯣ ꯏꯜꯂꯑꯣ
ꯑꯣ
ꯇꯥꯗꯕ ꯅꯪꯒꯤ ꯈꯣꯟꯕ ꯑꯗꯨꯝ ꯇꯥꯔꯦ ꯇꯥꯔꯦ ꯍꯧꯖꯤꯛꯄꯨꯗꯤ ꯉꯁꯥꯏ
ꯑꯣ ꯑꯗꯨꯕꯨꯨꯔꯣ ꯑꯩꯅ ꯍꯥꯏꯕꯅ ꯆꯦ ꯑꯃ ꯍꯥꯡꯗꯣꯛꯑꯁꯦ
ꯎꯝ
ꯊꯝꯕꯤꯔꯁꯦ ꯑꯗꯨꯒ ꯁꯥꯏꯇꯅ ꯑ ꯎꯝ ꯂꯩꯒꯨꯝꯕ ꯊ ꯕꯤꯔꯁꯦ
ꯍ ꯌꯥꯑꯌꯦ ꯌꯦ
ꯑꯦ ꯌꯥꯕꯗꯤ ꯌꯥꯕ ꯉꯥꯛꯇꯅꯦ ꯅꯅꯠꯇ꯭ꯔꯥ
ꯌꯥꯝ ꯐꯗꯧꯔꯤꯅꯤ
ꯑꯗꯨꯅꯦ ꯌꯥꯝ ꯅꯨꯡꯉꯥꯏꯗꯣꯔꯤꯕꯅꯤ ꯌꯥꯝꯅ ꯅꯨꯡ
ꯍꯥꯏꯕꯗꯨ ꯂꯩ ꯑꯗꯨꯣ ꯍꯧꯖꯤꯛ ꯏꯕꯥꯅꯤꯅ ꯍꯥꯏꯕ ꯛ ꯂꯩꯇꯦꯅ ꯕꯨꯛꯁ ꯀ ꯀꯦꯐꯦꯕꯨ ꯌꯥꯎꯕꯨꯗꯤ ꯂꯩꯒꯦꯕ ꯇꯣꯔ ꯍꯥꯡꯕ ꯍꯥꯏꯕꯅꯤ ꯁꯒꯒꯤꯔ
ꯑꯩꯈꯣꯏꯒꯤ ꯕꯨꯛ ꯍꯥꯏꯔꯁꯨ ꯌꯥꯝꯅ ꯎ ꯐꯥꯔꯁꯠ ꯍꯦꯟꯒꯨꯝꯕ ꯅꯠꯇ꯭ꯔꯁꯨꯀꯣ ꯁꯦꯀꯦꯟ ꯍꯦꯟꯒꯨꯝꯕꯗꯒꯤ ꯂꯧ ꯂꯧꯔꯒ ꯑꯗꯨꯝ
ꯍꯣꯏ ꯑꯩꯈꯣꯏꯅ
ꯍꯅ
ꯑꯌꯦꯌꯦ ꯃꯁꯇ ꯀꯔꯤꯒꯨꯝ ꯃꯇ ꯃꯇꯝꯧ ꯑꯩꯈꯣꯏꯅ ꯊꯤꯖꯔꯒ ꯑꯣꯅꯒꯤ ꯇꯥꯎꯕꯁꯦ ꯑꯣ ꯍꯥꯏꯅ ꯑꯥꯏꯗꯤꯌꯥ ꯑꯩ ꯑꯥꯏꯗꯤꯌꯥ ꯂꯩꯔꯛꯄꯅꯦ ꯍꯧꯖꯤꯛ ꯑ ꯇꯧꯔꯁꯤ ꯇꯧꯔꯁꯦ
ꯑꯗꯨꯅꯦ ꯑꯗꯨꯅꯦ ꯄꯩꯁꯥ ꯈꯔ ꯈꯣꯨꯝꯈꯤꯁꯤꯉꯥꯏꯌꯨ
ꯑꯗꯨꯕꯨꯗꯤ ꯅꯠꯇꯦꯗ ꯍꯧꯖꯤꯛ ꯈꯨꯗꯛꯇ ꯍꯧꯕ ꯄ꯭ꯔꯣꯒ꯭ꯔꯥꯝ ꯅꯠꯇꯦꯗ ꯑꯗꯨꯁꯨ ꯂꯩꯗꯅ ꯑꯗꯨꯝ ꯁꯦ ꯇꯧꯔꯒꯅ
ꯆꯀꯦꯟ ꯍꯦꯟ ꯇꯧꯔꯒ ꯃꯥꯡꯈ꯭ꯔꯁꯨ ꯀꯩꯁꯨ ꯀꯥꯏꯗꯦꯅ ꯆꯀꯦꯟ ꯍꯦꯟꯗꯨ ꯅꯠꯇ꯭ꯔꯣ
ꯍꯣꯏ ꯃꯃꯥꯡꯗꯕꯤ ꯑꯗꯨꯗꯅꯤ
ꯁꯥꯏꯗꯒ ꯇꯧ ꯃꯤꯅꯁꯨ ꯁꯄꯦꯟꯁꯨ ꯇꯧꯔꯅꯤ ꯐꯦꯃꯤꯂꯤꯁꯨ ꯁꯄꯦꯟ ꯇꯧꯃꯤꯟꯅꯔꯅꯤ ꯂꯥꯏꯔꯤꯛꯁꯨ ꯄꯔꯅꯤ ꯀꯣꯏꯏꯕꯜ ꯗ ꯇꯤꯕꯁꯤꯡꯁꯨ ꯂꯣꯏ ꯄꯨꯂꯅꯤ
ꯎꯝ ꯎꯝ ꯌꯥꯏ ꯌꯦ ꯑꯗꯨ
ꯍꯣꯏꯁꯦ ꯐꯔꯦꯁꯦ ꯑꯗꯨꯔꯗꯤ ꯅꯪꯁꯨ ꯅꯨꯡꯉꯥꯏꯅꯦ ꯀꯩꯅꯣ ꯇꯧ ꯑꯩ ꯑꯃꯨꯛꯀ ꯀꯣꯜ ꯇꯧꯔꯛꯀꯦ ꯍ ꯍ ꯎꯝ
ꯑꯥꯏꯗꯤꯌꯥ